ꯐꯔ
ꯀꯥꯔꯕꯣ
ꯇꯅꯤ ꯇꯔꯤ
ꯀꯗꯣꯏꯅ ꯇꯥꯔꯦ ꯇꯥꯔꯦꯁꯨ ꯇꯥꯔ
ꯎꯀꯨ
ꯀꯩ ꯇꯧꯔꯤꯅꯣ
ꯍꯤꯞꯄꯤꯌꯦ
ꯍꯜꯂꯣ
ꯑꯎ
ꯀꯩꯗꯧꯔꯤꯅꯣ
ꯍꯤꯞꯄꯤꯌꯦ ꯇꯥꯗꯔꫭ
ꯇꯥꯏꯌꯦ ꯑꯩꯗꯤ ꯅꯪ ꯇꯥꯗ꯭ꯔꯣ
ꯇꯥꯏꯌꯦ ꯍꯤꯞꯄꯤ ꯍꯥꯏꯕ
ꯎꯝ ꯑꯣꯀꯦ
ꯖꯦꯝꯁ ꯕꯣꯟꯅ ꯀꯣꯜ ꯇꯧꯔꯛ ꯑꯝ ꯃꯤꯗꯨꯗꯤ ꯎꯝ
ꯅꯣꯏ ꯀꯌꯥꯝ ꯄꯥꯔꯒꯦ ꯀꯩꯅꯣ ꯃꯈꯣꯟ ꯑꯃ ꯊꯣꯛꯏꯁꯦ
ꯈꯔꯥ ꯄꯥꯔꯦ ꯀꯩꯅꯣ
ꯃꯈꯣꯟ ꯑꯃ ꯊꯣꯛꯏ ꯀꯩ ꯃꯈꯣꯟꯅꯣ
ꯀꯩꯏꯝ ꯊꯣꯛꯇꯦ
ꯊꯣꯛꯏ
ꯀꯩ ꯃꯈꯣꯜ ꯊꯣꯛꯀꯦ
ꯆꯤ ꯆꯥ ꯆꯤ ꯆꯥ ꯆꯤ ꯆꯥ ꯊꯣꯛꯏ
ꯇꯧꯔꯤ ꯊꯣꯛ ꯄꯔꯣ ꯍꯥꯏꯁꯦ
ꯊꯣꯛꯏ ꯀꯔꯤꯅꯣ ꯂꯦꯡꯉꯤꯗꯣ ꯑꯦ ꯄꯤꯁ ꯍꯥꯞꯄ꯭ꯔꯣ ꯍꯥꯞꯀꯅꯨ
ꯑꯦ ꯄꯤꯁ ꯍꯞꯀꯅꯨ
ꯍꯣꯏ
ꯇꯥꯕꯔꯣ ꯍꯜꯂꯣ ꯍꯂꯣ
ꯍꯥ ꯇꯥꯔꯕꯣ
ꯇꯥꯏ
ꯑꯃꯨꯛ ꯇꯧꯔꯛꯀꯦ ꯉꯁꯥꯏꯒꯤꯗ ꯃꯈꯣꯟ ꯊꯣꯛꯈꯔꯦ ꯃꯈꯣꯟ ꯊꯣꯛꯄ ꯌꯥꯗꯦ ꯑꯃꯨꯛ ꯇꯧꯔꯛꯀꯦ
ꯍꯣꯔꯦꯟ ꯇꯧꯕꯤꯔꯛꯑꯣꯅꯦ ꯃꯩꯁꯨ ꯂꯥꯛꯇꯦ ꯋꯥꯏꯐꯥꯏꯁꯨ ꯂꯩꯇꯦ
ꯍꯧꯔꯦꯟ ꯇꯧꯕꯗꯨꯗꯤꯅꯦ ꯗꯌꯥꯅꯤ ꯂꯥꯛꯑꯅꯤ ꯌꯥꯔꯣꯏ
ꯑ
ꯍꯣꯏ ꯑꯃꯨꯛ ꯃꯈꯣꯟ ꯊꯣꯛꯑꯦ ꯀꯔꯤ ꯃꯈꯀꯣꯟꯅꯣ ꯑꯦꯔ ꯄꯤꯁꯞ ꯍꯥꯄ ꯑꯦꯔ ꯄꯤꯁ ꯁꯥꯞꯇꯕꯤ ꯋꯥꯔꯤꯁꯅꯧ ꯍꯥꯏꯕ ꯅꯪ ꯐꯣꯟꯗꯤ ꯀ꯭ꯔꯣ ꯀ꯭ꯔꯥ ꯀ꯭ꯔꯣꯛꯀꯔꯛ ꯃꯈꯣꯟ ꯇꯥꯏꯗꯣꯏꯅꯤꯅꯦ ꯍꯥ
ꯑꯩꯈꯣꯏ ꯃꯥ ꯂꯛꯑꯅꯤꯕ
ꯀꯔꯤꯅꯣ ꯃꯣꯏ ꯃꯥ ꯂꯥꯛꯑꯅꯤ ꯁꯤ ꯀꯔꯤ ꯃꯔꯝ ꯂꯩꯅꯒꯤ ꯑꯦꯔ ꯄꯤꯁ ꯂꯧꯊꯣꯛꯄ ꯍꯥꯏꯕꯗꯨ
ꯃꯈꯣꯟ ꯇꯥꯔꯣꯏꯗꯔꯣ ꯑꯗꯨꯗꯤ ꯀꯩꯅꯣꯅꯦ꯫
ꯅꯪ ꯏꯁꯄꯤꯀꯔ ꯊꯥꯔꯣꯏꯌꯦ ꯅꯪ ꯅꯥꯀꯣꯡꯗ ꯃꯦꯜꯂꯒ ꯅꯥꯀꯣꯡꯗ ꯃꯦꯜꯂꯒꯅ ꯋꯥꯔꯤꯁꯅꯕ ꯍꯩꯇꯕ꯭ꯔꯣ꯫ ꯅꯗꯤ